ꯍ꯭ꯔꯣ
ꯑꯥ ꯇꯥꯔꯦ ꯇꯥꯔꯦ ꯋꯥꯔꯤꯁꯦ ꯅꯨꯡꯉꯥꯏꯃꯟꯕꯒꯤ
ꯑꯝ ꯑꯩ ꯍꯥꯏꯒꯦ ꯎꯝ ꯅꯣꯏꯣꯏ ꯍꯥꯟꯅ ꯀꯩꯅꯣ ꯌꯦꯟ ꯂꯣꯏꯕꯗꯣ
ꯎꯝ
ꯑꯗꯣ ꯀꯩꯅꯣ ꯁꯤꯗꯤ ꯁꯤꯗꯕ꯭ꯔꯥ ꯑꯩ ꯌꯦꯟ ꯄꯤꯛꯂꯤꯉꯩꯗ
ꯑꯩꯈꯣꯏ ꯏꯃꯥꯈꯣꯏꯔꯣ
ꯅꯠꯇꯦ ꯅꯣꯏꯣꯏ
ꯑꯩꯈꯣꯏ ꯌꯦꯟ ꯂꯣꯏꯗꯤꯍꯦ
ꯑꯣ ꯅꯣꯏ ꯏꯃꯥꯈꯣꯏ ꯂꯣꯏꯕꯗꯣ
ꯈꯔꯞ ꯍꯧꯗꯤꯁ ꯁꯤꯔꯝꯒꯅꯤ ꯃꯆꯥ ꯈꯪꯗꯦ ꯑꯃ ꯑꯅꯤꯔꯣ ꯁꯤꯕꯗꯣ
ꯑꯣ ꯄ꯭ꯔꯣꯐꯤꯠꯇꯤ ꯂꯩꯕ꯭ꯔꯥꯗꯣ
ꯄ꯭ꯔꯣꯐꯤꯠꯇꯣ ꯃꯆꯤꯟꯠ ꯃꯆꯤꯟ ꯂꯥꯛꯑꯦ ꯍꯥꯏ ꯑꯗꯨꯒꯤ ꯈꯪꯗ꯭ꯔꯦꯗ ꯈꯔꯗꯤ ꯂꯥꯛꯑꯝꯃꯅꯦ
ꯑꯣ ꯅꯣꯏꯗꯤ ꯄꯩꯁꯥ ꯂꯩꯔꯗꯤ ꯑꯗꯨꯒꯨꯝꯕ ꯐꯥꯔꯝ ꯇꯧꯕꯅꯦ ꯌꯦꯟ ꯂꯣꯏꯕꯒꯨꯝꯕ ꯉꯥꯅꯨ ꯂꯣꯏꯕꯒꯨꯝꯕꯗꯣ
ꯑꯁ ꯖꯒꯥ ꯂꯩꯗꯦꯅ
ꯖꯒꯥꯗꯨꯗꯤ ꯀꯩꯅꯣ
ꯑꯩꯈꯣꯏ ꯑꯩꯈꯣꯏ ꯖꯒꯥ ꯂꯩꯇꯦ ꯌꯦꯡꯉꯣ ꯈꯜꯂꯣ ꯃꯈꯥꯔꯣꯝꯗꯁꯨ ꯂꯝꯕꯤ ꯆꯠꯂꯦ ꯑꯗꯨꯒ ꯃꯈꯥꯗꯁꯨ ꯌꯥꯝ ꯅꯛꯃꯟꯗꯅ
ꯂꯧꯗꯗꯤ
ꯑꯁ ꯂꯧꯗ ꯂꯩ ꯂꯧꯗ ꯁꯦꯝꯃꯗꯤ ꯂꯧꯗ ꯇꯧꯔꯗꯤ ꯂꯧꯗ ꯃꯤ ꯂꯩꯔꯗꯤ ꯗꯤ ꯌꯥꯔꯔꯣꯏ ꯑꯗꯨꯗ ꯁꯤꯗ ꯑꯉꯥꯡꯅ ꯀꯅꯥꯏ
ꯎꯝ ꯅꯣꯏ ꯑꯌꯥꯝꯕ ꯑꯃ ꯀꯩꯅꯣ ꯕꯤꯖꯤꯅꯦꯁ ꯒꯤ ꯏꯟꯇꯔꯦꯁ ꯂꯩꯕꯗꯣ ꯑꯗꯨ ꯑꯗꯨꯒꯨꯝꯕ ꯇꯧꯕ ꯌꯥꯏ ꯁꯦꯀꯦꯟ ꯍꯦꯟꯒꯨꯝꯕ ꯅꯣꯏ ꯅꯕꯥꯅꯤ ꯇꯧꯕꯗ ꯑꯗꯨꯗꯤ ꯇꯣꯡꯕ꯭ꯔꯥ
ꯑꯣ ꯈꯔꯕꯨꯗꯤ ꯇꯣꯡꯉꯦ ꯑꯗꯣ ꯇꯣꯡ ꯑꯗꯣ ꯑꯩꯈꯣꯏꯅ ꯑꯩꯈꯣꯏꯒꯤ ꯍꯥꯞꯅꯤꯡꯉꯥꯏ ꯂꯧꯗ꯭ꯔꯗꯤꯀꯣ
ꯑꯥ
ꯑꯗꯨ ꯂꯧꯗꯗꯤ ꯈꯔꯕꯨꯗꯤ ꯇꯣꯡꯉꯦ ꯑꯗꯨꯒ ꯑꯩꯈꯣꯏ ꯑꯩꯈꯣꯏꯒꯤ ꯍꯥꯞꯅꯤꯡꯉꯥꯏ ꯂꯧꯊꯣꯛꯑꯗꯤ ꯌꯥꯝꯅꯗꯤ ꯇꯣꯡꯗꯦꯗ
ꯎ ꯑꯗꯨ ꯑꯣꯏꯔꯁꯨ ꯍꯥꯞꯅꯤꯡꯉꯥꯏꯗꯨꯁꯨ ꯁꯦꯟꯗꯣꯡꯅꯤꯗꯅ
ꯑꯗꯨꯅꯦ ꯍꯥꯟ ꯎ ꯀꯩꯅꯣ ꯇꯧꯕꯗꯣ ꯇꯤ ꯁꯥꯔꯠ ꯇꯧꯕꯗꯨꯗꯤ ꯗꯤ ꯌꯥꯝ ꯇꯣꯡꯗꯦ ꯑꯩꯈꯣꯏꯒꯤ ꯑꯅꯤ ꯑꯅꯤ ꯂꯧꯈꯠꯂꯦꯗꯅ ꯑꯅꯤ ꯑꯅꯤ ꯂ ꯃꯈꯜꯗꯗꯤ ꯑꯃꯗ ꯀꯌꯥ ꯀꯌꯥꯅꯣ ꯑꯩꯈꯣꯏ ꯌꯣꯝꯗꯣ ꯑꯍꯨꯝ ꯑꯣꯏꯔꯝꯃꯨꯅꯦ ꯂꯧ ꯂꯧꯈꯠꯄꯗꯣ ꯑꯐꯕ ꯖ ꯐ ꯖꯕ ꯂꯧꯈꯠꯂꯦꯗꯅ ꯑꯗꯨ ꯑꯣꯏꯔꯗꯤ ꯑꯩꯈꯣꯏꯒꯤ ꯁꯨ ꯑꯗꯨꯝ ꯑꯍꯨꯝꯒꯤ ꯃꯃꯜꯗꯤ ꯑꯗꯨꯝ ꯇꯧꯈ꯭ꯔꯦ ꯑꯗꯨꯅ
ꯑꯗꯣ ꯀꯌꯥ ꯀꯌꯥꯗ ꯌꯦꯟꯕ꯭ꯔꯥ
ꯑꯩꯈꯣꯏ ꯑꯅꯤꯅ ꯈ꯭ꯋꯥꯏꯗꯒꯤ ꯀꯩꯅꯣ ꯇꯧꯕꯁꯦ ꯍ ꯎꯝ ꯃꯔꯤ ꯃꯔꯤ ꯃꯔꯤ ꯑꯃꯔꯛꯇꯤ ꯇꯧꯔꯝꯒꯅꯤ
ꯑꯣ ꯐꯩꯅꯦ ꯑꯃꯨꯛ ꯇꯧꯕꯅꯦ
ꯑꯗꯣ ꯇꯧꯕꯗꯣ ꯑꯩꯈꯣꯏꯁꯨ ꯁꯦꯟ ꯄꯨꯊꯣꯛꯅꯤꯡꯉꯥꯏ ꯂꯩꯇꯦꯗꯅ ꯑꯩꯈꯣꯏꯁꯨ ꯃꯤ ꯃꯤꯉꯣꯟꯗꯒꯤ ꯄꯨꯔꯤꯅꯦꯕ ꯄꯨꯕꯗꯣ ꯊꯥ ꯑꯃꯗ ꯌꯣꯟꯕꯗꯣ ꯁꯤꯠꯇꯦꯕ ꯑꯗꯨꯅ ꯊꯥ ꯑꯅꯤꯒꯤ ꯁꯤꯟ ꯀꯩꯅꯣ ꯇꯧꯔꯗꯤ ꯊꯥ ꯑꯃꯗ ꯂꯤꯁꯤꯡ ꯇꯔꯥꯃꯨꯛ ꯂꯧꯔꯗꯤ ꯆꯍꯨꯝꯅꯤꯗꯅ ꯊꯥ ꯑꯅꯤꯗꯤ ꯆꯥꯇꯔꯨꯛ ꯑꯣꯏꯕꯅꯤꯅꯀꯣ ꯑꯗꯣ ꯑꯃꯨꯛ ꯈꯥꯏꯗꯣꯛꯑ ꯑꯗꯨ ꯚꯔꯥ ꯑꯃꯨꯛ ꯇꯧꯔꯕ ꯑꯩꯈꯣꯏ ꯈꯨꯟꯗ ꯈꯛꯇ ꯌꯣꯜꯂꯗꯤꯀꯣ ꯀꯩꯅꯣ ꯌꯥꯝ ꯁꯤꯠꯇꯦ ꯌꯥꯝ ꯇꯣꯡꯗꯦ ꯑꯗꯨꯒ ꯆꯤꯡꯗ ꯊꯥꯔꯗꯤ ꯈꯔꯗꯤ ꯇꯣꯡꯉꯦ ꯑꯗꯨꯕꯨ ꯆꯤꯡꯗ ꯊꯥꯕꯗꯣ ꯌꯥꯝ ꯀꯨꯏꯅ ꯇꯧꯕꯗꯣ ꯑꯗꯨꯁꯨ ꯇꯧꯔꯦ ꯑꯗꯨꯒ ꯆꯦꯡꯗ ꯊꯥꯕꯒꯤ ꯌꯣꯟꯕꯒꯤ ꯃꯃꯜꯁꯨ ꯑꯃꯨꯛ ꯄꯤꯔꯅꯤ ꯑꯗꯨꯒ ꯀꯩꯅꯣ ꯚꯔꯥꯥꯁ ꯁꯨ ꯄꯨꯕꯤꯕꯒꯤ ꯃꯃꯟꯗꯣ ꯑꯗꯨꯁꯨ ꯑꯃꯨꯛ ꯄꯤꯒꯅꯤ ꯑꯩꯈꯣꯏ ꯑꯅꯤꯁꯨ ꯑꯩꯈꯣꯏꯒꯤ ꯈꯛꯇ ꯍꯥꯞꯅꯤꯡꯉꯥꯏꯅ ꯇꯧꯁ ꯁꯤ ꯍꯥꯏꯕꯅꯣꯀꯣ ꯇꯥꯎꯧꯕꯅꯤꯗ
ꯑꯗꯨꯅꯦ ꯈꯪꯗꯦꯅꯦ ꯑꯁꯤꯒꯨꯝꯕꯁꯤꯁꯨ ꯌꯥꯝ ꯃꯇꯝ ꯀꯨꯏꯅ ꯄꯩ ꯄꯩꯁꯥ ꯂꯥꯛꯄꯗꯣ ꯇꯧꯋꯦꯕꯀꯣ
ꯑꯣ ꯑꯗꯨꯅꯦ
ꯑꯗꯨꯅꯦ ꯑꯗꯨꯒꯤ ꯁꯔꯨꯛꯄꯨꯗꯤ ꯀꯩꯅꯣ ꯎꯝ ꯆꯤꯡꯗ ꯆꯠꯂꯒ ꯅꯣꯡ ꯌꯣꯟꯕꯒꯨꯝꯕꯗꯤ
ꯑꯣ ꯌꯣꯟꯕ ꯆꯠꯄꯗꯣ ꯅꯨꯄꯥ ꯑꯉꯥꯡ ꯂꯩꯕꯅꯤꯅ ꯑꯩꯈꯣꯏꯗꯤ ꯌꯨꯝꯒꯤ ꯊꯕꯛꯁꯨ ꯍꯥꯏꯕꯗꯤ ꯑꯩꯈꯣꯏ ꯇꯣꯉꯥꯟ ꯇꯣꯉꯥꯟ ꯆꯠꯊꯣꯛꯑꯗꯤ ꯐꯥꯒꯗꯕ ꯑꯗꯨꯁꯨ ꯇꯦ ꯏꯀꯨꯕꯣꯛꯀ ꯏꯅꯦꯝꯕꯣꯛꯀ ꯂꯣꯏ ꯂꯩꯃꯤꯟꯅꯕ ꯃꯣꯏꯁꯨ ꯂꯩꯃꯤꯟꯅꯕ ꯑꯩꯈꯣꯏꯁꯨ ꯂꯩꯃꯤꯟꯅꯕ ꯑꯣꯏꯕꯅꯤꯅꯀꯣ ꯄꯪꯆꯠ ꯆꯠꯄꯗꯣ ꯅꯨꯡꯉꯥꯏꯇꯦꯕ ꯀꯩꯁꯨꯕꯨꯗꯤ ꯍꯥꯏꯔꯣꯏ ꯑꯗꯨꯕꯨ ꯌꯨꯝꯗ ꯀꯩꯅꯣ ꯇꯧꯕꯅꯤꯅ ꯃꯧ ꯑꯣꯏꯕꯅꯤꯅ ꯊꯣꯛꯄꯗꯣ ꯄꯥꯡꯊꯣꯛ ꯊꯣꯛ ꯄꯪꯆꯠ ꯆꯠꯄꯗꯣ ꯅꯨꯡꯉꯥꯏꯗꯦꯕ
ꯑꯣ ꯅꯍꯥꯟ ꯀꯩꯅꯣ ꯅꯪ ꯐꯅꯦꯛ ꯌꯣꯟꯕꯗꯣ ꯑꯗꯨꯗꯤ ꯁꯤꯠꯄ꯭ꯔꯥ ꯂꯧꯕ꯭ꯔꯥ
ꯃꯄꯨꯅ ꯑꯃꯐꯥꯎ ꯂꯧꯈ꯭ꯔꯦ ꯌꯥꯝ ꯁꯤꯠꯇꯦ ꯑꯩꯅꯁꯨ ꯍꯥꯏ ꯑꯅꯦ ꯌꯥꯝꯅꯁꯨ ꯀꯩꯅꯣ ꯇꯧꯋꯦ ꯍꯥꯏꯅꯁꯨ ꯍꯥꯏꯕ꯫
ꯑꯣ ꯀꯃ ꯀꯔꯤ ꯍꯥꯏꯕ꯭ꯔ ꯃꯥ꯫
ꯑꯩꯁꯨ ꯌꯥꯝꯅ ꯀꯩꯅꯣ ꯇꯧꯗꯦ ꯑꯩꯈꯣꯏꯁꯨ ꯌꯦꯡꯗꯕꯤꯗ꯫ ꯃꯣꯏꯅ ꯀꯩꯅꯣ ꯃꯥꯒꯤ ꯑꯗꯨꯒꯤ ꯅꯨꯃꯤꯠꯇꯣ꯫ ꯃꯥ ꯆꯠꯄꯗꯣ ꯀꯩꯅꯣ ꯇꯧꯋꯦ ꯍꯥꯏꯕꯒꯤꯀꯣ ꯃꯔꯨꯞ ꯇꯧꯕ ꯑꯗꯣ ꯉꯁꯤ ꯃꯣꯏꯒꯤꯅꯦ ꯍꯥꯏꯔꯒꯀꯣ ꯑꯗꯣ ꯇꯧꯕꯗꯣ ꯃꯁꯥ꯫ ꯁꯥ ꯉꯝꯗꯅ ꯂꯩꯌꯦ ꯍꯥꯏ ꯑꯗꯨꯒ ꯃꯃꯥꯟꯅꯕꯤꯁꯤꯡꯅ ꯄꯨꯔꯛꯄꯅꯦ ꯍꯥꯏꯌꯦ ꯑꯗꯨ꯫ ꯄꯨꯔꯛꯄꯗꯣ ꯄꯨꯔꯛꯑꯒ ꯂꯧꯗꯔꯁꯨ ꯑꯃꯨꯛ ꯍꯟꯗꯣꯛ ꯍꯟꯖꯤꯟ ꯇꯧꯕꯗꯣ ꯅꯨꯡꯁꯨ ꯅꯨꯡꯉꯥꯏ ꯔꯣꯏ ꯑꯃꯨꯛ ꯍꯥꯏꯕꯒꯤ ꯍꯥꯏꯌꯦ ꯑꯗꯨꯃꯥꯏꯅ꯫ ꯑꯗꯨꯒꯤ ꯑꯗꯨꯝ ꯂꯧꯔꯕꯅꯤ ꯍꯥꯏꯕ ꯑꯗꯨꯗꯤ ꯌꯥꯝ ꯊꯤ ꯃꯥꯜꯂꯦꯗ꯫ ꯑꯁ ꯊꯤꯃꯜꯂꯦ ꯑꯗꯨꯒ꯫ ꯎ ꯑꯩꯈꯣꯏ ꯑꯩꯈꯣꯏ ꯑꯃ ꯑꯃꯨꯛ ꯂꯧꯋꯦꯕ ꯃꯔꯨꯞꯀꯤ ꯇꯧꯋꯦ꯫ ꯑꯩꯈꯣꯏ ꯂꯩꯁꯥꯕꯤ ꯑꯅꯤ ꯂꯩꯔꯦ ꯂꯩꯌꯦꯗꯅ꯫ ꯃꯕꯥꯅꯤꯒꯤ ꯑꯃ ꯂꯩꯔꯛꯄ ꯃꯔꯨꯞꯀꯤ꯫ ꯐꯖꯗꯦꯗ ꯑꯗꯨꯁꯨ꯫
ꯆꯥꯎꯕ꯭ꯔꯥ ꯄꯤꯛꯄ꯭ꯔꯥ꯫
ꯆꯥꯎꯕꯕꯨꯗꯤ ꯆꯥꯎꯋꯦ꯫
ꯑꯣ ꯈꯪꯗꯦꯅꯦ ꯍꯧꯖꯤꯛꯀꯥꯟ ꯃꯥꯔꯨꯞ ꯇꯥꯎꯕꯗꯣ꯫ ꯐꯖꯗꯦ ꯍꯥꯏꯌꯦ ꯑꯩꯈꯣꯏ ꯈꯨꯟꯒꯤ ꯀꯩꯅꯣ ꯕꯤꯗꯦꯞꯀꯤ ꯅꯨꯄꯤꯗꯣ꯫ ꯑꯗꯨꯁꯨ ꯃꯔꯨꯞ ꯇꯧꯋꯦ ꯍꯥꯏꯌꯦ꯫ ꯐꯖꯗꯦ ꯍꯥꯏꯌꯦ ꯄꯤꯛꯁꯨ ꯄꯤꯛꯑꯦ ꯍꯥꯏꯌꯦ꯫
ꯄꯤꯛꯇꯤ ꯄꯤꯛꯇꯦ ꯑꯩꯒꯤ ꯐꯥꯎ ꯀꯩꯅꯣ ꯇꯧꯋꯦ ꯆꯥꯎꯕꯨꯗꯤ ꯆꯥꯎꯋꯦ ꯑꯗꯨꯒ꯫ ꯐꯖꯗꯦ ꯑꯩꯒꯤ ꯍꯥꯏꯅꯗꯤ꯫
ꯈꯨꯠꯇꯣ ꯀꯩꯅꯣ ꯅꯥꯟꯗꯕ꯭ꯔꯥ ꯐꯖꯗꯕ꯭ꯔꯥ꯫
ꯈꯪꯗꯦ ꯅꯥꯟꯗꯕꯒꯤꯔ ꯑꯩꯒꯤꯗꯤ ꯐꯖꯗꯦ꯫ ꯗ ꯀꯩꯅꯣ ꯌꯥꯝ ꯌꯦꯡꯕꯗ ꯄꯨꯔꯥ ꯁꯤꯝꯄꯜ ꯑꯣꯏꯅ ꯆꯜꯂꯤꯠꯂꯤ
ꯑꯣ ꯀꯩꯅꯣ ꯂꯩꯒꯨꯝꯕꯗꯤ ꯎꯝ ꯇꯧꯕꯤꯗ꯭ꯔꯣ
ꯇꯧꯕꯤꯌꯦ
ꯑ
ꯑꯁ ꯑꯩꯒꯤꯗꯤ ꯑꯗꯨꯒꯨꯝꯕ ꯑꯗꯨꯒꯨꯝꯕꯗꯣ ꯂꯩ ꯊꯝꯕꯗꯣ ꯐꯖꯗꯦꯗ
ꯑꯗꯣ ꯃꯃꯟꯗꯤ ꯀꯌꯥꯅꯣ
ꯇꯔꯦ ꯇꯤ ꯁꯨꯔꯝꯒꯅꯤ ꯃꯣꯏ ꯂꯨꯇ꯭ꯔꯤ ꯊꯥꯗ ꯑꯩꯠ ꯍꯟꯗ꯭ꯔꯦꯗ ꯑꯩꯠ ꯍꯟꯗ꯭ꯔꯦꯠ ꯇꯧꯔꯒ ꯇꯧꯕꯅꯦ ꯃꯣꯏꯗꯣ ꯑꯗꯣ ꯑꯩꯈꯣꯏ ꯅꯍꯥꯟꯒꯤ ꯊꯥꯗꯣ ꯇꯧꯋꯦ ꯍꯥꯏꯅ ꯂꯧꯕ ꯆꯠꯈꯤꯕꯅꯦꯕꯔ
ꯀ ꯀꯥꯏꯗ
ꯈꯧꯄꯨꯝꯗꯒꯤꯅꯦ ꯍꯥꯏꯌꯦ
ꯑꯣ ꯅꯪ ꯅꯪꯒꯤꯗꯤ ꯂꯩꯕ ꯅꯠꯇ꯭ꯔꯣ ꯑꯃ
ꯑꯩꯒꯤ ꯂꯥꯏꯔꯤꯠꯇꯨꯗ ꯑꯩ ꯏꯆꯦꯒꯤꯅꯦ ꯑꯩꯅ ꯄꯥꯏꯔꯤꯗꯣ
ꯑꯣ ꯑꯗꯨ ꯂꯩꯔꯗꯤ ꯌꯥꯔꯦꯗꯅ ꯑꯗꯨ ꯑꯗꯨꯁꯨ ꯂꯩꯇꯕ ꯌꯥꯗꯦꯗꯅ
ꯑꯥꯎ ꯂꯩꯗꯕ ꯌꯥꯗꯦ ꯑꯩꯒꯤꯁꯨ ꯑꯩꯁꯨ ꯁꯥꯒꯅꯤꯗ
ꯅꯪꯁꯨ ꯂꯧꯔꯅꯦ ꯅꯅꯦꯦꯝꯕꯨꯣꯛꯛꯇ ꯂꯩꯕꯤꯌꯣ ꯍꯥꯏꯕꯅꯦ
ꯑꯁ ꯂꯥꯏꯅꯤꯡꯗꯦ ꯑꯩ ꯑꯩ ꯁꯥꯕ ꯍꯥꯏꯔ ꯁꯥꯏꯗꯁꯨ ꯑꯗꯨꯝ ꯁꯥꯒꯦꯗ
ꯎꯝ ꯑꯗꯨꯗꯅꯦꯦ ꯑꯩꯒꯤ ꯈꯜꯂꯗꯤ ꯐꯖꯅ ꯇꯞꯅ ꯇꯞꯅ ꯁꯥꯕ ꯌꯥꯏꯗꯅꯀꯣ ꯑꯗꯨꯗ
ꯑꯩꯈꯣꯏ ꯏꯆꯦꯗꯣ ꯍꯥꯟꯅ ꯑꯩ ꯑꯉꯥꯡ ꯈꯔ ꯄꯤꯛꯑꯀꯥꯟꯗꯀꯣ ꯃꯥꯅ ꯑꯩꯒꯤ ꯁꯥꯕꯤꯒꯦ ꯍꯥꯏꯅ ꯍꯣꯏ ꯈꯔ ꯄꯤꯒꯦ ꯑꯗꯨꯒ ꯁꯥꯕꯤꯌꯣ ꯍꯥꯏꯅ ꯁꯥꯕꯅꯦꯕ ꯁꯥꯕꯗꯣ ꯎ ꯃꯌꯥꯏꯒꯤ ꯁꯥꯕꯗꯣ ꯀꯩꯅꯣ ꯇꯧꯋꯦ ꯍꯥꯏ ꯍꯥꯏꯕꯒꯤ ꯃꯥꯒꯤꯗꯣ ꯑꯗꯨꯝ ꯁꯥꯕꯗꯤ ꯂꯣꯏꯔꯕ ꯂꯣꯏꯔꯒ ꯑꯗꯨꯝ ꯊꯝꯂꯒ ꯂꯩꯕꯅꯤ
ꯑꯣ
ꯑꯩ ꯃꯊꯪ ꯆꯍꯤꯗ
ꯑꯗꯨꯗꯤ ꯃꯌꯥꯒꯤꯗꯨꯣ ꯂꯩꯕ ꯑꯗꯨꯕꯨ ꯃꯥ ꯃꯈꯥꯒꯨꯝꯕꯗꯨꯗꯤ ꯂꯩꯇꯕ
ꯃꯈꯥꯒꯤꯗꯤ ꯂꯩꯇꯦ ꯃꯊꯛꯀꯤꯗꯣ ꯃꯌꯥꯏꯒꯤꯗꯣ ꯂꯩꯑꯦ ꯃꯌꯥꯏꯒꯤ ꯂꯩꯥꯏꯕꯗꯨꯁꯨ ꯀꯩꯅꯣ ꯊꯝꯃꯦꯗꯅ ꯇꯥꯏꯃ ꯇꯥꯏꯒꯤꯗ ꯑꯗꯣ ꯊꯝꯕꯗꯣ ꯀꯩꯅꯣ ꯇꯧꯋꯦ ꯍꯥꯏ ꯈꯪꯗꯦ ꯑꯩꯁꯨ ꯄꯤꯗꯔꯦ
ꯑꯣ ꯀꯨꯝꯁꯤꯔꯥ ꯑꯁ ꯀꯩꯅꯣ ꯇꯧꯔꯣꯅꯦ ꯁꯥꯔꯣꯅꯦ
ꯁꯤꯗꯤ ꯁꯥꯕ ꯉꯝꯃꯔꯣꯏ
ꯈꯪꯗꯦ ꯑꯃ ꯂꯩꯔꯗꯤ ꯌꯥꯔꯦꯗ
ꯎꯝ ꯑꯩꯒꯤꯁꯨ ꯂꯩꯇꯕ ꯌꯥꯗꯦꯅ ꯑꯗꯨꯒꯨꯝꯕꯗꯤ
ꯑꯗꯨꯅꯦ ꯑꯗꯨꯗꯤ ꯃꯔꯨ ꯌꯥꯝ ꯑꯣꯏꯌꯦꯕꯀꯣ
ꯑꯗꯨꯒꯤ ꯍꯦꯟꯅ ꯃꯧꯁꯤꯅ ꯑꯗꯨꯅ ꯄꯥꯏꯅꯩꯑꯌꯦꯕ ꯑꯩꯈꯣꯏ ꯈꯨꯟꯗꯅ ꯑꯗꯨ ꯑꯗꯨ ꯄꯥꯏꯅꯗꯕ ꯋꯥꯅꯦ ꯑꯇꯣꯞꯄ ꯈꯨꯟꯗꯗꯤ ꯃꯧꯅꯤ ꯂꯣꯏ ꯑꯗꯨꯒꯨꯝꯕꯗꯣ ꯍꯥꯞꯅꯕꯅꯦ
ꯑꯗꯨꯅꯦ ꯌꯥꯒ꯭ꯌꯥꯟ ꯇꯗꯦꯗ ꯑꯗꯨꯗꯤ ꯃꯤꯉꯣꯟ ꯅꯤꯒꯗꯕꯁꯨ ꯏꯀꯥꯏꯌꯦ ꯅꯠꯇ꯭ꯔꯥ ꯃꯃꯜ ꯇꯥꯡꯕꯅꯤꯅ
ꯑꯗꯨꯁꯨ ꯄꯤꯁꯨ ꯄꯤꯅꯤꯡꯗꯦꯕ ꯃꯤ
ꯑꯥ
ꯇꯥꯡꯕ ꯄꯣꯠꯅꯤꯅ ꯄꯪꯇꯧ ꯇꯧꯕ ꯌꯥꯗꯕꯅꯤꯅꯀꯣ
ꯑꯗꯨꯅꯦ ꯄꯦ ꯃꯃꯜ ꯄꯤꯒꯦ ꯁꯥꯕꯤꯌꯣ ꯍꯥꯏꯔꯁꯨ ꯌꯥꯗꯦ ꯃꯤ ꯈꯔꯗꯤꯀꯣ ꯇꯜꯂꯦ ꯍꯥꯏꯌꯦ ꯑ ꯑꯗꯨ ꯁꯥꯒꯗꯕꯒꯤ ꯃꯍꯨꯠꯇꯗꯤ
ꯎꯝ ꯑꯇꯣꯞꯄꯗꯤ ꯁꯠ ꯁꯠ ꯁꯠ ꯁꯠ ꯇꯧꯕ ꯌꯥꯏꯗꯅ ꯑꯗꯨꯗꯤ ꯀꯩꯅꯣ ꯌꯥꯝ ꯆꯪꯕꯅꯤ
ꯎꯝ ꯃꯇꯝ ꯌꯥꯝ ꯆꯪꯉꯦꯕ
ꯅꯪꯗꯤ ꯍꯟꯗꯛ ꯐꯤ ꯁꯥꯗ꯭ꯔꯕꯣ
ꯍ ꯂꯩꯌꯦ ꯁꯥꯗ꯭ꯔꯦ ꯇꯟꯕꯒꯤ ꯅꯨꯡꯁꯥꯅ ꯁꯥꯕꯅꯦ ꯇꯥꯜꯂꯤꯉꯩꯁꯦ
ꯅꯪꯗꯤ ꯍꯦ ꯍꯦ ꯁꯥꯕ ꯎꯏꯗ
ꯎꯝ ꯇꯞꯄꯦ ꯑꯩꯗꯤ ꯐꯤ ꯑꯃꯅ ꯊꯥ ꯑꯅꯤ ꯑꯍꯨꯝ ꯂꯧꯕꯅꯤ ꯃꯤ ꯑꯃꯥꯅ ꯐꯤ ꯑꯍꯨꯝ ꯃꯔꯤ ꯁꯥꯈ꯭ꯔꯗꯤ ꯑꯩꯗꯤ ꯑꯃ ꯑꯃ ꯑꯃꯈꯛꯇꯅꯦ
ꯅꯣꯏꯗꯤ ꯅꯣꯏꯗꯤ ꯁꯥꯒꯦꯅ ꯁꯥꯔꯗꯤ ꯃꯇꯝ ꯂꯩꯗ ꯑꯩꯈꯣꯏꯒꯤꯗꯤ ꯑꯌꯨꯛ ꯍꯧꯒꯠꯂꯅꯤ ꯆꯥꯛ ꯏꯟꯁꯥꯡ ꯊꯣꯛꯑꯅꯤ ꯊꯕꯛꯀꯤ ꯌꯨꯝꯒꯤ ꯊꯕꯛ ꯑꯃꯨꯛ ꯇꯧꯔꯅꯤ ꯏꯆꯥꯒꯤ ꯑꯃꯨꯛ ꯁꯦꯝꯃꯅꯤ ꯑꯗꯨ ꯁꯦꯝꯕ ꯂꯣꯏꯔꯒ ꯁ꯭ꯀꯨꯜ ꯊꯥꯔꯅꯤ ꯑꯗꯨ ꯁ꯭ꯀꯨꯜ ꯆꯠꯄ ꯃꯇꯝꯗ ꯈꯛꯅꯦꯕ ꯑꯗꯨ ꯇꯧꯔꯤꯗꯣ ꯑꯩꯈꯣꯏꯁꯨ ꯑꯉꯥꯡ ꯁ꯭ꯀꯨꯜ ꯆꯠꯇ꯭ꯔꯤ ꯐꯥꯎꯗꯤ ꯌꯨꯝꯒꯤ ꯊꯕꯛꯁꯨ ꯄꯥꯡꯊꯣꯛꯄ ꯌꯥꯗꯦ
ꯑꯗꯨꯅꯦ ꯃꯧꯒ ꯂꯩꯁꯥꯕꯤꯒꯗꯤ ꯈꯦꯠꯅꯔꯦꯗꯅ
ꯑꯗꯨꯅꯦ ꯂꯩꯁꯥꯕꯤ ꯈꯩꯗꯤ ꯁꯥꯒꯦꯅ ꯍꯥꯏꯔꯗꯤ ꯐꯖꯅꯗꯤ ꯁꯥꯕ ꯌꯥꯏꯌꯦꯕ
ꯎꯝ ꯁꯥꯕ ꯌꯥꯏ ꯑꯗꯨꯕꯨ ꯇꯥꯟꯕꯒꯤꯅꯤꯅꯦꯍꯦ
ꯁ꯭ꯀꯨꯜ ꯆꯠꯄ ꯃꯇꯝꯗꯣ ꯑꯗꯨꯝ ꯑꯗꯨ ꯈꯛꯇ ꯁꯥꯔꯅꯤ ꯑꯗꯨ ꯁꯥꯔꯒ ꯑꯃꯨꯛ ꯑꯉꯥꯡꯗꯣ ꯂꯥꯛꯑꯅꯤ ꯑꯉꯥꯡꯅ ꯈꯔ ꯐꯔꯗꯤ ꯐꯕ ꯑꯃꯨꯛ ꯁꯥꯊꯤꯕꯗꯨꯗ
ꯅ ꯃꯣꯏ ꯁ꯭ꯀꯨꯜ ꯀꯩꯗꯧꯉꯩ ꯑꯃꯨꯛ ꯀꯥꯒꯦ ꯍꯥꯏꯕ꯭ꯔꯣ
ꯈꯪꯗꯦ ꯃꯣꯏ ꯑꯣꯟꯂꯥꯏꯟ ꯀ꯭ꯂꯥꯁ ꯇꯧꯔꯁꯨ ꯃꯊꯣꯡ ꯃꯔꯥꯡꯁꯨ
ꯑꯦ ꯑꯣꯏꯔꯣꯏꯗ ꯑꯉꯥꯡꯁꯤꯡꯗꯨꯗꯤ ꯀꯗꯥꯏꯗꯒꯤ ꯅꯠꯇ꯭ꯔꯣ ꯁ꯭ꯀꯨꯜꯗ ꯐꯥꯎ ꯑꯗꯨꯃꯥꯏꯅ ꯇꯧꯔꯗꯤ ꯐꯣꯟ ꯑꯃꯨꯛ ꯌꯥꯎꯔꯗꯤ ꯆꯪꯉꯣꯏꯕ ꯃꯀꯣꯛ ꯀꯨꯇꯥ
ꯐꯣꯟꯗ ꯐꯣꯇꯣ ꯃꯌꯥꯝ ꯎꯕꯗꯣ ꯑꯗꯨꯝ ꯑꯗꯨ ꯈꯛꯇ ꯌꯦꯡꯅ ꯂꯩꯌꯦꯦ ꯑꯗꯣ ꯃꯣꯏ ꯃꯤꯁꯅ ꯇꯥꯛꯄꯗꯤ ꯈꯪꯕ꯭ꯔꯥ ꯈꯪꯗ ꯒ꯭ꯌꯥꯃꯦꯟ
ꯎꯝ ꯑꯗꯨꯅꯦ ꯃꯣꯏꯗꯤ ꯄꯩꯁꯥ ꯂꯧꯊꯣꯛꯅꯤꯡꯉꯥꯏ ꯈꯛꯇ ꯈꯟꯕꯅꯦꯕ ꯃꯣꯏꯗꯤ
ꯑꯗꯨꯅꯦ
ꯑꯗꯨꯅꯦ ꯑꯁꯤ ꯑꯣꯟꯂꯥꯏꯟ ꯀ꯭ꯂꯥꯁ ꯈꯔ ꯇꯧꯔꯒ ꯄꯩꯁꯥ ꯂꯧꯊꯣꯛꯅꯤꯉꯥꯏ ꯇꯧꯕꯅꯦꯕ ꯃꯣꯏꯗꯤ
ꯊꯥ ꯑꯗꯨꯁꯨ
ꯎꯝ ꯑꯗꯨꯒꯤ ꯁꯔꯨꯛꯄꯨꯗꯤ ꯇꯨꯏꯁꯟ ꯇꯧꯑꯣꯅꯦ ꯑꯦ
ꯇꯨꯏꯁꯟ ꯊꯥꯒꯗꯕꯁꯨ ꯇꯨꯏꯁꯟꯒꯤ ꯍꯥꯟꯅ ꯂꯧꯕꯗꯣ ꯃꯥꯗꯣ ꯌꯨꯝꯗ ꯂꯩ ꯐꯠꯇꯕꯅꯤꯅ
ꯑꯣ ꯍꯧꯖꯤꯛꯇꯤ ꯂꯧꯕ ꯍꯧꯔꯕꯅꯦ ꯑꯃꯗꯣ
ꯅꯣꯏꯒꯤꯗꯨꯔꯣ